ꯎꯝ ꯐꯣꯏꯕ ꯀꯦ ꯇꯥꯕꯟ ꯎꯝ
ꯅꯪ ꯀꯩ ꯏꯔꯣ ꯑꯗꯨꯗꯤꯌꯥ
ꯀꯇꯦ ꯑꯩꯅ ꯍꯜꯂꯣ ꯍꯜꯂꯣ ꯍꯥꯏ ꯅꯪ ꯇꯥꯕ꯭ꯔꯥ
ꯑꯃꯨꯛ ꯑꯃꯨꯛ ꯇꯥꯔꯝꯃꯦ ꯑꯗꯨ ꯑꯃꯨꯛ ꯇꯥꯑꯗꯤ
ꯅꯪ ꯉꯥꯡꯕꯗꯤ ꯁꯨꯡꯛꯇꯇꯥ ꯇꯥꯗꯦ
ꯎꯝ ꯅꯦꯠ ꯅꯦꯠ ꯆꯪꯉꯝꯗꯧ ꯃꯥꯜꯂꯦ ꯅꯦꯠ ꯅꯨꯡꯉꯥꯏꯇ꯭ꯔꯗꯤ ꯇꯧꯔ ꯅꯣꯡꯉꯥꯟꯅ ꯈꯪꯅ
ꯇꯥꯛꯁ ꯑꯣꯏꯅ ꯊꯥꯈꯤꯕ ꯊꯥꯗꯕ
ꯊꯥꯏꯌꯦ ꯀꯣꯜꯕꯨ ꯀꯣꯜꯕꯨ ꯇꯔ ꯀꯣꯜ ꯇꯧꯔꯒ ꯄꯥꯏꯗ꯭ꯔꯗꯤ ꯇꯥꯛꯁ ꯊꯥꯗꯒꯨꯝ ꯇꯧꯕꯅꯦꯕꯀꯣ
ꯑꯣ
ꯑꯗꯨꯗ ꯋꯥ ꯀꯣꯜ ꯇꯧꯔꯒ ꯍꯦꯛ ꯑꯣꯛ ꯄꯣꯛꯂꯛꯑꯗꯤ ꯇꯥꯛꯁꯇꯨ ꯊꯥꯔꯅꯤ ꯑꯗꯨꯝ
ꯑꯦ ꯑꯗꯨꯗꯣ ꯑꯩꯒꯤ ꯑꯣꯛꯁꯨ ꯑꯣꯛꯇꯅ ꯀꯩꯒꯤꯅꯣ ꯇꯥꯛꯁ ꯊꯥꯏꯗꯅ ꯑꯗꯨꯝ
ꯈꯪꯗꯦ ꯑꯗꯨꯅꯤ ꯑꯗ ꯈꯪꯗꯦ ꯀꯣꯜꯕꯨ ꯇꯧꯔꯗꯤ ꯇꯥꯛꯁ ꯊꯥꯕ꯭ꯔꯥ ꯑꯩꯁꯨ ꯈꯪꯗꯦ ꯑ ꯄꯤꯄꯤꯜꯅ ꯑꯩꯉꯣꯟ ꯇꯧꯕꯗ ꯆꯠꯇꯕꯗꯨꯗꯤ ꯊꯥꯗꯒꯨꯝꯗꯤ ꯇꯧꯈꯤꯕꯅꯤ
ꯂꯦꯡꯒ꯭ꯋꯦꯖ ꯏ ꯏꯁ ꯏꯪꯂꯤꯁ ꯑꯩꯈꯣꯏ ꯐꯥꯗꯔꯒꯤ ꯍꯥꯞꯄꯤ ꯍꯧꯖꯤꯛ
ꯍꯥꯞꯄꯣ ꯍꯥꯞꯄꯣ ꯑꯗꯨꯒ ꯀꯣꯜ ꯇꯧꯕ ꯆꯠꯄ꯭ꯔꯥ ꯍꯥꯟꯅ ꯌꯦꯡꯉ ꯐꯥꯔꯁꯇ
ꯍꯣꯠ
ꯅꯪ ꯏꯟꯇ꯭ꯔꯗ꯭ꯌꯨꯁ ꯇꯧꯔꯑꯣ ꯅꯪ ꯅꯁ꯭ꯥꯒꯤ ꯑꯣꯏꯕ ꯂꯩꯐꯝ ꯃꯃꯤꯡ ꯃꯊꯥ ꯂꯩꯕ꯭ꯔꯦꯡꯒꯦ
ꯍꯩꯇ ꯍꯩꯇ
ꯎꯝ
ꯎꯝ ꯏꯟꯇꯔꯚꯤꯌꯔ ꯑꯣꯏ ꯇ ꯇꯒ ꯇꯧꯁꯤꯜꯂꯛꯑꯦ
ꯎ ꯑꯩꯁꯤꯦ ꯑꯩꯁꯤꯦ ꯏꯟꯇꯔꯚꯤꯌꯨꯋꯔꯅꯤꯅꯦ
ꯎꯝ ꯀꯔꯝꯕ ꯃꯇꯥꯡꯒꯤꯅꯣ
ꯅꯪꯁꯦ ꯐꯥꯒꯦ ꯇꯧꯕ ꯃꯐꯝ ꯈꯪꯗꯣꯛꯑꯒ
ꯎꯝ ꯍꯥꯏꯗꯣꯛꯑꯣꯦ ꯑꯗꯨꯗꯤ ꯅꯪ ꯉꯥꯡꯕ ꯃꯈꯣꯟ ꯇꯥꯔꯣꯏꯗꯣꯏꯔꯣ
ꯇꯔ
ꯀꯗꯥꯗ
ꯇꯥꯗꯦ ꯏꯨꯡꯗ ꯂꯩ ꯀꯅꯥ ꯑꯉꯥꯡ ꯀꯅꯥꯝ ꯂꯩꯇꯦ
ꯎꯝ ꯑꯩꯈꯣꯏ ꯐꯥꯗꯔꯒꯤ ꯐꯣꯟ ꯅꯝꯕꯔ ꯍꯥꯞꯇꯣꯏꯅꯦꯗꯨꯁꯦ
ꯀꯗꯒ ꯍꯥ ꯗꯒ ꯀꯦꯔꯣ
ꯈꯣꯏꯕꯥꯅ ꯑꯦ ꯑꯗꯨꯗꯤ ꯃꯤ ꯑꯃ ꯍꯦꯛꯇ ꯀꯣꯜ ꯇꯧꯔꯗꯤ ꯄꯩꯁꯥ ꯐꯪꯗꯔꯒ ꯍꯥꯏꯔꯤꯕꯣꯅꯦ ꯄꯩꯁꯥ ꯐꯪꯕꯤ ꯄꯩꯁꯥ ꯐꯪꯕꯤꯅꯦꯍꯥꯏ ꯠꯇ꯭ꯔꯗꯤ ꯐꯣꯟꯗꯣ ꯄꯤꯔꯛꯑꯣꯦꯅ ꯇꯧꯕꯅꯤꯗ ꯑꯁꯤꯁꯤꯅ ꯃꯤꯉꯣꯟꯗꯀꯣ ꯈꯪꯗꯅ ꯀꯥꯠꯇꯨ ꯀꯥꯔ ꯉꯥꯏ ꯑꯩ ꯏ ꯀꯥꯏꯖꯔꯨꯅꯀꯣ
ꯑꯃ ꯆꯝꯕꯩ ꯑꯗꯨꯒ
ꯍꯣꯏ ꯍꯣꯏ ꯑꯩ ꯏꯀꯥꯏ ꯁꯦ ꯍꯥꯏꯕ ꯍꯣꯏ ꯃꯤ ꯈꯨꯗꯤꯡꯒꯤ ꯑꯅꯕꯗꯣ ꯑꯩꯈꯣꯏ ꯄꯤꯌꯥꯃꯤꯁꯨ ꯁꯣꯜꯂꯦꯒ ꯑꯗꯨ ꯇꯧꯋꯦꯒ ꯏꯀꯥꯏꯖꯕ ꯑꯃ ꯌꯥꯎꯋꯦ ꯍꯥꯏꯕ
ꯍ
ꯌꯥꯝ ꯐꯪꯒ ꯅꯠꯇꯦꯗꯅ ꯀꯩꯁꯨ
ꯎꯝ ꯑꯩꯁꯨ ꯑꯍꯥꯟꯕꯗ ꯍꯥꯏꯗꯤ ꯄꯩꯁꯥꯗ ꯑꯗꯨꯃꯥꯏꯅ ꯑꯗꯨꯃꯥꯏꯅ ꯇꯧꯔꯒ ꯃꯦꯁꯦꯁꯀꯤ ꯑꯣꯏꯜꯂ ꯐꯪꯕꯗꯨꯗꯀꯣ ꯑꯍꯥꯟꯕꯗꯗꯤ ꯕꯤꯠ ꯌꯥꯝ ꯂꯩꯕꯤꯗꯣ
ꯎꯝ
ꯑꯗꯨꯅ ꯌꯨꯝꯗ ꯂꯥꯛꯑꯀꯥꯟꯗ ꯂꯩꯀꯥꯏ ꯂꯩꯀꯥꯏ ꯍꯥꯏꯒꯗ꯭ꯔꯥ ꯌꯨꯝ ꯊꯪꯅꯕ ꯉꯩ ꯆꯠ ꯆꯠꯂꯃꯤ ꯁꯤꯝꯗꯣꯝꯇ ꯉꯥꯏꯍꯥꯛꯇ ꯋꯥꯏꯒꯦ ꯍꯥꯏꯔꯒ ꯑꯗꯨꯝ ꯌꯣꯜꯂꯝꯃꯤꯅꯦꯕꯀꯣ
ꯎꯝ
ꯇꯜꯂꯅꯤ
ꯎꯝ ꯁꯤ ꯀꯩꯅꯣ ꯑꯗꯨꯗꯨꯁꯨ ꯐꯣꯟ ꯅꯨꯡꯉꯥꯏꯇ꯭ꯔꯗꯤ ꯅꯨꯡꯉꯥꯏꯇꯕꯅꯤꯍꯦ ꯅꯪꯁꯨ
ꯃꯦꯁꯦꯖ ꯑꯣꯏꯝꯃꯗ꯭ꯔꯣ
ꯑꯥ ꯑꯩꯈꯣꯏ ꯕꯤꯗꯥꯁꯣꯏꯒꯤ ꯑꯩꯅ ꯑꯃꯨꯔꯣꯟꯅꯤꯔꯛ ꯇꯧꯈ꯭ꯔꯦꯕꯀꯣ ꯃꯥꯏ ꯂꯧ ꯌꯥꯕ꯭ꯔꯥꯅ ꯑꯗꯨ ꯑ ꯃꯥꯏ ꯐꯣꯟꯗꯣ ꯅꯨꯡꯉꯥꯏꯇꯦꯕ ꯐꯣꯟ ꯅꯨꯡꯉꯥꯏꯇ꯭ꯔꯦ ꯑꯩ ꯃꯦꯁꯦꯁ ꯊꯥꯕꯁꯨ ꯅꯨꯡꯉꯥꯏꯇꯦꯕ ꯈꯪꯗꯦ ꯕꯦꯒ ꯆꯠꯇ꯭ꯔꯁꯨ ꯑꯗꯨꯗꯣ ꯐꯣꯟ ꯁꯣꯛꯄ ꯕꯦꯔꯥ ꯇꯧꯕꯩ ꯇꯥꯏꯞꯇ ꯃꯥꯏ ꯐꯣꯟꯅ ꯌꯥꯗꯕꯩꯅ ꯈꯪꯗꯦ ꯇꯧꯋꯦꯕ
ꯑꯩ ꯑꯩꯒꯤꯁꯨ ꯇꯧꯏ ꯑꯩꯒꯤꯁꯨꯨ ꯇꯅꯤ ꯀꯛꯊꯈ꯭ꯔꯔꯤꯁꯦ
ꯑ ꯍꯣꯏ ꯑꯗꯨꯅꯤ ꯐꯣꯟ ꯅꯨꯡꯉꯥꯏꯖꯔꯔꯤ ꯇꯧꯗꯕꯅ ꯐꯩꯌꯦꯕ
ꯈꯪꯗꯦ ꯕꯦꯦꯛ ꯃꯁꯥ ꯑꯃ ꯊꯣꯛꯣꯟꯍꯊꯔꯒ ꯆꯠꯂꯦꯕ ꯃꯦꯁꯦꯁ ꯌꯣꯟꯈꯤ ꯌꯣꯜꯂꯅꯤ ꯁꯤ ꯒꯦꯠ ꯂꯣꯏꯔꯝꯗꯥꯏꯗ ꯕꯦꯛ ꯃꯁꯥꯗꯣꯟꯅ ꯆꯠꯈ꯭ꯔꯅꯤ ꯃꯥꯡꯉꯅꯤ ꯂꯦꯝꯅ
ꯀꯩꯅꯣ ꯑꯣ ꯇꯤꯚꯤ ꯂꯥꯛꯇꯌꯦ
ꯄꯥ ꯆꯨꯝꯕ꯭ꯔꯣ ꯅꯃꯤꯗꯣ
ꯆꯨꯝꯃꯦ
ꯉꯀꯅꯤ ꯍꯧꯖꯤ
ꯑꯩꯅꯦꯍꯥꯟ ꯐꯠ ꯂꯥꯛꯄꯅꯦ ꯍꯥꯏꯕ
ꯀ ꯌꯪ ꯆꯥꯔꯕ
ꯎꯟꯖꯥꯡ ꯍꯪꯒꯥꯝ ꯍꯪꯒꯥꯝ ꯍꯥꯎꯋꯏꯅꯦ
ꯍꯕ ꯍꯕ
ꯎꯝ
ꯃꯤꯅꯤꯠꯁꯤ ꯑꯃꯆ ꯇꯅꯤꯁꯤ ꯑꯗꯨꯗꯤ
ꯁꯅꯥ ꯑꯃ ꯂꯥꯛꯄꯌꯥ
ꯈꯪꯗꯦ ꯃꯉꯥ ꯐꯥꯔꯝꯗ꯭ꯔꯤ ꯍꯥꯏꯕ
ꯎ ꯂꯩ ꯍꯗꯣꯡꯥꯏꯕ
ꯍꯧꯖꯤꯛꯇꯤ ꯎꯕꯨ ꯈꯪꯗꯦ ꯂꯩꯔ ꯂꯩꯇ꯭ꯔ ꯂꯩꯗꯤ ꯂꯩꯕꯅꯤ ꯍꯧꯖꯤꯛ ꯑꯩ ꯈꯪꯗꯦ ꯂꯩꯗꯤ ꯂꯩꯔꯤꯃꯥ ꯌꯦꯗꯔ
ꯍꯧꯖꯤꯛꯀꯥꯟ ꯍꯧꯗꯣꯡ ꯍꯧꯖꯤ ꯃꯤ ꯀꯤꯗ꯭ꯔꯥ ꯀꯗ꯭ꯔꯕꯅꯤ ꯍꯥꯏꯕ
ꯀꯤꯗꯤ ꯀꯩꯅꯣ ꯃꯤꯒ ꯑꯗꯨꯝ ꯅꯛꯅ ꯂꯩꯔꯗꯤ ꯍꯨꯏ ꯍꯥꯏꯔ ꯍꯧꯗꯣꯡꯉꯥꯏ ꯁꯟ ꯑꯣꯛ ꯑꯝꯇ ꯀꯤꯗꯦ ꯃꯤ ꯅꯛꯅ ꯂꯩꯇꯕ ꯁꯥꯅ ꯀꯤ ꯋꯥꯏ ꯍꯧꯗꯣꯡꯗꯤ ꯈꯪ ꯀꯔꯤꯌꯥ ꯅꯣꯏ ꯚꯥꯏ ꯃꯤꯡꯗ
ꯅꯅꯥꯎꯒꯤꯗ ꯇꯧꯔꯒꯦ ꯃꯥ ꯅꯨꯄꯤꯅꯤꯅ
ꯍꯣꯏ ꯈꯪꯗꯦ ꯑꯗꯨꯒꯤꯗꯤ ꯁꯨꯝ ꯌꯨꯖꯔ ꯅꯦꯝꯒꯤ ꯋꯥꯅꯤꯗ ꯑꯗꯨꯗꯤ ꯀꯩꯁꯨ ꯗꯔꯀꯥꯔ ꯑꯣꯏꯔꯝꯃꯣꯏꯅ ꯑꯩꯅ ꯈꯟꯕꯗ
ꯍꯥꯏꯗꯤ ꯅꯨꯄꯤꯅ ꯅꯨꯄꯥꯔ ꯀꯥꯏꯅ ꯍꯪꯉꯛꯀꯅꯤꯗꯅ ꯍꯣꯔꯦꯟ ꯀꯣꯏꯁꯟ ꯍꯪꯕꯗ
ꯎꯝ
ꯃꯤꯡ ꯑꯣꯏꯅꯕꯤꯔꯒꯦꯗ ꯀꯣ
ꯀꯩꯅꯩꯅꯣ ꯌꯣꯁꯅꯥ ꯇꯝꯕꯤ
ꯁꯅꯥꯇꯣꯝꯕꯤ ꯊꯝꯅꯗ꯭ꯔ ꯏꯌꯥ ꯀꯀ
ꯑꯥ ꯑꯗꯨꯗꯤ ꯀꯩꯅꯣ ꯀꯩꯅꯣ ꯅꯠꯇ꯭ꯔꯁꯨ ꯍꯥꯏꯗꯣ ꯕꯦꯡꯗꯨꯗ ꯆꯨꯝꯅ ꯍꯥꯞꯄꯤꯔꯅꯤ ꯑꯗꯩ ꯋꯥꯔꯤ ꯁꯥꯟꯅꯕꯗ ꯐꯖꯅ ꯁꯥꯟꯅꯕꯤꯔꯅꯤ ꯑꯗꯨ ꯈ
ꯃꯤꯖꯦꯅ ꯅꯥꯎ ꯍ ꯍꯥꯄꯒꯦꯥꯏꯣ ꯑꯗꯨ ꯇꯥꯔꯗꯤ ꯑꯩꯒ ꯍꯥꯏꯐꯦꯠ ꯁꯤꯝꯂꯔꯣꯏꯍꯜꯂꯒꯦꯀꯣ
ꯍꯝ ꯑꯩ ꯦꯗ ꯊꯀꯦ ꯏꯒꯤ ꯑꯣꯏꯅꯅ ꯈꯪꯒꯤ
ꯄꯤꯟ ꯀꯣꯗ ꯍꯥꯞꯄꯒꯤ ꯄꯤꯟ ꯀꯣꯗ ꯁꯚꯦꯟ ꯅꯥꯏꯟ ꯁꯚꯦꯟ ꯅꯥꯏꯟ ꯐꯥꯏ ꯍꯟꯖꯔꯁꯤ ꯅꯠꯇ꯭ꯔꯣ
ꯎꯝ
ꯆꯍꯤꯁꯦ ꯑꯩꯒꯤ ꯆꯍꯤꯗ ꯏꯔꯒꯦ ꯇ꯭ꯋꯦꯟꯇꯤ ꯇ꯭ꯋꯦꯟꯇꯤ ꯏꯈ꯭ꯔꯒꯦꯀꯣ
ꯍꯥ ꯎꯝ ꯑꯩꯅ ꯆꯍꯤ ꯅꯥꯏꯟꯇꯤꯟ ꯏ ꯅꯪꯅ ꯇ꯭ꯋꯦꯟꯇꯤ ꯏꯔꯕ
ꯑꯦ ꯁꯨꯝꯕ ꯊꯕꯛ ꯇꯧꯕꯁꯤꯗꯤ ꯆꯍꯤ ꯌꯥꯝꯕꯅ ꯐꯩ
ꯆꯂꯣ ꯑꯦꯁꯤ ꯄ꯭ꯂꯁꯣ ꯑꯦ ꯂꯣꯏꯅꯦ ꯑꯩ ꯅꯥꯏꯟꯇꯤꯟ ꯏꯔꯤꯁꯤꯗꯤ ꯑꯩ ꯑꯩ ꯅꯥꯏꯟꯇꯤꯟ ꯏꯔꯤꯁꯤꯗꯤ ꯗꯦꯠ ꯑꯣꯐ ꯕꯥꯔꯠ ꯀꯩꯅꯣ ꯗꯦꯗ ꯋꯥꯔꯗ ꯑꯦꯀꯥꯗꯃꯤꯛ ꯗꯦꯗ ꯑꯣ ꯋꯥꯔꯗ ꯃꯇꯨꯡ ꯏꯟꯅ ꯏꯕꯅꯤ ꯅꯪ ꯐꯥꯔꯕ꯭ꯔꯣ ꯇ꯭ꯋꯦꯟꯇꯤ
ꯁꯤ ꯃꯦꯟ ꯑꯣꯔ ꯋꯨꯃꯦꯟꯁꯦ ꯋꯨꯃꯦꯟ ꯍꯥꯏꯔꯒꯦ ꯑꯗꯨꯝ ꯑꯗꯨꯝ ꯋꯨꯃꯦꯟ ꯑꯣꯏꯔꯒ ꯕꯣꯏꯁꯇꯣ ꯃꯦꯟꯒꯤ ꯊꯣꯛꯂꯛꯑꯗꯤ ꯌꯥꯔꯝꯃꯣꯏꯕ ꯀꯩꯁꯨ
ꯑ ꯃꯦꯟꯔꯣ
ꯎꯝ ꯃꯅꯤꯄꯨꯔꯤ ꯅꯠꯇ꯭ꯔꯁꯨ ꯂꯦꯡꯒ꯭ꯋꯦꯖ
ꯑꯦ ꯑꯦ ꯁꯃꯥꯟ ꯏꯁ ꯀꯣꯂꯤꯒ ꯌꯨ ꯏꯐ ꯌꯨ ꯗꯣꯟ ꯅꯣ ꯗꯦꯦꯝ ꯔꯤꯖꯦꯛ ꯗ ꯀꯣꯜ
ꯑꯗꯨꯗꯣ ꯑꯗꯨꯗꯣ ꯑꯗꯨꯗꯣ ꯅꯪꯅ ꯑꯍꯥꯟꯕ ꯇꯧꯔꯛꯄꯗꯣ ꯑꯗꯨꯗ ꯑꯩꯉꯣꯟꯗꯁꯨ ꯍꯥꯏꯕꯅꯦ ꯑꯗꯨꯃꯥꯏꯅ ꯔꯤꯠ ꯏꯁꯄꯤꯛ ꯔꯥꯏꯠ ꯂꯤꯁꯟ ꯂꯣꯏ